ꯍꯜꯂꯣ
ꯎꯝ ꯇꯥꯏꯌꯦ ꯇꯥꯏꯌꯦ
ꯅꯪꯒꯤ ꯅꯝꯕꯔꯗꯣ
ꯎꯝ
ꯑꯩꯅ ꯁꯤꯟꯐꯥ ꯄꯨꯗꯕꯒꯤ
ꯎꯝ ꯃꯊꯛꯇ ꯂꯩꯕꯅꯦ ꯑꯗꯨꯝ ꯌꯦꯡꯉ ꯌꯥꯏꯅ
ꯑꯣ ꯆꯤꯡꯅ ꯀꯥꯟꯗ ꯃꯥꯡꯒꯗ꯭ꯔꯥ ꯈꯟꯕ ꯑꯗꯨꯒꯤꯅꯤꯗ
ꯃꯥꯡꯕꯗꯤ ꯃꯥꯡꯉꯅꯤꯀꯣ ꯑꯗꯨ ꯑꯣꯏꯔꯁꯨ ꯑꯃꯨꯛ ꯑꯗꯨꯝ ꯀꯩꯅꯣꯝ ꯇꯧꯕ ꯌꯥꯕꯅꯦꯕꯀꯣ
ꯑꯣ
ꯑꯗꯣ ꯅꯣꯏ ꯌꯨꯝ ꯌꯨꯝ ꯌꯨꯝ ꯁꯥꯔꯗꯤ ꯀꯩ ꯀꯩ ꯃꯑꯣꯡꯗ ꯁꯥꯒꯦꯔꯥ
ꯈꯪꯗꯦꯅꯦ ꯀꯔꯤ ꯃꯑꯣꯡꯗ ꯁꯥꯁꯤꯔ ꯑꯃꯥꯅꯗꯤ ꯌꯣꯠꯅ ꯁꯥꯁꯦ ꯍꯥꯏ
ꯎꯝ
ꯌꯣꯠꯅ ꯇꯧꯁꯦ ꯍꯥꯏ
ꯀꯥꯅ ꯀꯌꯥ ꯁꯥꯗꯣꯏꯕ
ꯈꯪꯗꯦ ꯀꯥ ꯌꯥꯝꯗ꯭ꯔꯁꯨ ꯀ ꯆꯥꯛꯈꯨꯝꯅꯦ ꯇꯨꯝꯐꯝꯅꯦ ꯑꯗꯨꯒ ꯑꯃ ꯀꯔꯤꯁꯤꯔꯥ ꯃꯤ ꯂꯣꯏꯅꯃꯛ ꯐꯝꯅꯤꯉꯥꯏꯗꯣ
ꯎꯝ
ꯑꯗꯨꯨ ꯁꯥꯁꯦꯔ ꯑꯩꯗꯤ ꯈꯥꯟꯕ
ꯀꯥ ꯑꯍꯨꯝ ꯈꯛꯇ
ꯎꯝ ꯌꯥꯝꯔꯣꯏꯍꯦ ꯄꯩꯁꯥ ꯌꯥꯝꯔꯣꯏ ꯆꯪꯕꯁꯨ ꯃꯣꯏ ꯍꯧꯁꯤꯡꯂꯣꯟꯒꯤ
ꯅꯠꯇꯦ ꯀꯥ ꯀꯥ ꯑꯍꯨꯝ ꯑꯣꯏꯕꯗꯣ ꯇꯨꯝꯕꯒꯤ ꯀꯥꯗꯣ ꯑꯅꯤ ꯑꯣꯟꯈ꯭ꯔꯣꯗꯅ
ꯈꯪꯗꯦ ꯄꯩꯁꯥꯒꯤ ꯑꯁ ꯋꯥꯔꯤꯅꯦ ꯑꯗꯣ ꯑꯩ ꯑꯩꯗꯤ ꯗꯤꯖꯥꯏꯟ ꯌꯦꯡꯕ ꯍꯣ ꯅꯍꯥꯟꯗ ꯑꯩꯗꯤ ꯗꯤꯖꯥꯏꯟ ꯌꯦꯡꯕ ꯍꯧꯔꯦꯕ ꯍ ꯍ ꯐꯖꯕ ꯂꯩꯇꯕ
ꯑꯗꯣ ꯑꯣꯏꯔꯁꯨ ꯎꯝ ꯍꯣꯏ ꯑꯗꯨꯝ ꯀꯩꯅꯣꯝ ꯀꯩꯅꯣꯝ ꯀꯩꯅꯣꯝꯒꯤ ꯃꯌꯥꯝ ꯐꯝꯅꯤꯉꯥꯏ ꯑꯣꯏꯕꯒꯤ ꯑꯆꯧꯕꯗꯨꯗꯤ ꯍꯣꯏ ꯈ ꯆꯥꯎꯔꯒꯀꯣ ꯔꯨꯝ ꯔꯨꯝꯁꯨ ꯄꯤꯇ꯭ꯔꯨꯛ ꯄꯤꯛ ꯑꯗꯤ ꯂꯩꯕ ꯅꯨꯡꯉꯥꯏꯇꯦꯕ
ꯎꯝ ꯇ ꯃꯣꯏꯗꯣ ꯑꯁ ꯎꯝ ꯀ꯭ꯔꯦꯁꯗ ꯂꯝ ꯂꯩꯗ꯭ꯔꯥ ꯂꯩꯔꯣꯏꯗ꯭ꯔꯥ ꯈꯪꯅꯕ ꯂꯝꯗꯤ ꯌꯥꯝ ꯆꯥꯎꯗꯦꯕ ꯂꯩꯕꯗꯣ
ꯌꯥꯝꯕꯁꯨꯨꯝ ꯄꯤꯁꯤꯔꯛꯑꯗꯤ ꯌꯨꯝ ꯑꯃꯨꯛ ꯁꯥꯅꯤꯡꯉꯅꯤ
ꯎꯝ ꯑꯗꯨ ꯌꯨꯝꯗꯤ ꯈꯪꯗꯦ ꯃꯤ ꯆꯪꯍꯜꯂꯣꯏꯗ ꯏꯕꯥꯅꯤꯒꯤꯒꯅꯤꯅꯦ ꯏꯆꯥꯈꯣꯏ ꯂꯩꯒꯅꯤ ꯃꯔꯝꯗꯣ
ꯎꯝ ꯑꯗꯣ ꯍꯌꯦꯡꯋꯥꯏ ꯎꯝ ꯆꯥꯎꯔꯛꯑꯗꯤ ꯂꯩꯁꯥꯕꯤ ꯄꯥꯈꯪ ꯐꯥꯔꯛꯑꯗꯤ ꯑꯃꯨꯛ ꯇꯨꯝꯕꯁꯨ ꯇꯣꯉꯥꯟ ꯇꯣꯉꯥꯟ ꯇꯨꯝꯅꯤꯡꯉꯒꯅꯤ ꯑꯗꯨꯃꯥꯏꯅ ꯇꯧꯗꯣꯏꯅꯤꯅ ꯈꯔ ꯑꯃꯨꯛ ꯑꯃꯨꯛ ꯑꯅꯧꯕ ꯁꯥꯅꯤꯡꯉꯥꯏ ꯑꯣꯏꯕꯒꯤ ꯁꯥꯔꯛꯄ ꯁꯥ ꯀꯔꯤ ꯍꯥꯏꯗꯅꯣ ꯃꯔꯛꯇ ꯑꯃꯨꯛ ꯑꯅꯧꯕ ꯁꯅꯤꯡꯉꯥꯏ ꯑꯣꯏꯕꯤ ꯀꯩꯅꯣꯝꯁꯨ ꯈꯔ ꯀꯩꯅꯣꯝ ꯇꯧꯗꯅ
ꯑꯗꯨꯁꯨ ꯆꯨꯝꯃꯦ ꯑꯗꯣ ꯀꯥꯌꯥꯝ ꯁꯥꯕꯤꯔꯒ ꯍꯧꯖꯤꯛ ꯃꯅꯤ ꯑꯩꯣꯏꯁꯨ ꯂꯩꯌꯦ ꯂꯥꯛꯇꯦꯔꯥ ꯈꯟꯕ
ꯑꯣ ꯑꯩꯅ ꯍꯥꯏꯕꯗꯤꯀꯣ ꯀꯥꯕꯨꯗꯤ ꯅꯣꯏ ꯅꯣꯏꯗꯨ ꯄꯃꯨꯡ ꯑꯅꯤ ꯑꯦ ꯐꯃꯨꯡ ꯑꯃ ꯑꯣꯏꯔꯣ ꯑꯣ ꯃꯌꯥꯝ ꯐꯝꯅꯤꯉꯥꯏ ꯑꯃ ꯑꯣꯏꯔꯣ ꯆꯥꯛꯈꯨꯝ ꯑꯃ ꯁꯦꯝꯈ꯭ꯔꯣ ꯑꯗꯨꯗꯤ ꯑꯍꯨꯝ ꯂꯩꯔꯦꯗꯅ ꯑꯗꯣ ꯍꯌꯦꯡꯋꯥꯏꯑꯦ ꯎꯝ ꯑꯗꯨꯒ ꯑꯃꯨꯛ ꯁꯝꯖꯅꯅꯥ ꯌꯨꯝ ꯑꯃ ꯁꯥꯕ ꯌꯥꯅꯕꯒꯤ ꯃꯑꯣꯡꯗ ꯁꯥꯔꯣ ꯍꯥꯏꯕ ꯑꯩꯅ ꯍꯥꯏꯕꯗꯤ
ꯎꯝ
ꯎꯝ
ꯑꯗꯨꯒꯤ ꯑꯩꯗꯤ ꯑꯁ ꯕꯔꯤꯦꯟꯗꯥꯗꯤ ꯄꯥꯝꯗꯦꯀꯣ ꯍꯥꯏꯕꯅꯦ ꯕꯔꯦꯟꯗꯥ ꯆꯠꯁꯦ ꯈꯤꯈ꯭ꯔꯦꯕ ꯃꯤꯗꯣ ꯗꯥꯏꯔꯦꯛ ꯗꯥꯏꯔꯦꯛ ꯆꯪꯉꯒꯀꯣ
ꯍꯣꯏ ꯑꯗꯣ ꯍꯥꯞꯇꯣꯏꯁꯤꯔꯣ
ꯎ
ꯀꯩꯅꯣꯝ ꯀꯩꯅꯣ ꯀꯩꯅꯣꯝ ꯁꯦꯝꯕꯗꯣ ꯑꯩꯈꯣꯏ ꯌꯨꯝ ꯃꯅꯥꯛꯛꯇ ꯇ ꯂꯩꯕꯗꯣ
ꯎꯥ
ꯕꯔꯦꯟꯗꯥ ꯂꯩꯇꯕꯤꯗ ꯃꯆꯥ ꯑꯃ ꯀꯥꯈꯠꯂꯒ ꯂꯩꯕꯗꯣ
ꯇꯨꯃꯥꯏꯅ
ꯍꯣꯏ ꯑꯗꯨꯁꯨ ꯐꯩꯅ ꯃꯌꯥꯝ ꯆꯪꯉꯛꯇꯣꯏꯔꯤ ꯑꯗꯨ ꯁꯨꯝꯅ ꯑꯗꯨꯝ ꯑꯗꯨꯃꯥꯏꯅ ꯏꯆꯥꯎ ꯆꯥꯎꯕ ꯑꯃꯨꯛ ꯂꯩ ꯑꯗꯨꯅ ꯐꯩꯗꯅ ꯀꯥꯗꯣ ꯌꯥꯝꯅꯒꯜꯂꯤ ꯌꯥꯝꯗ꯭ꯔꯁꯨ
ꯑꯗꯨꯃꯥꯏꯅ ꯁꯤꯝꯄꯜ ꯃꯆꯥꯁꯨ ꯀꯔꯤꯁꯨ
ꯍꯌꯦꯡꯋꯥꯏ ꯅꯣꯏ ꯌꯨꯝ ꯁꯥꯕ ꯂꯣꯏꯔꯀꯥꯟꯗ ꯀꯣꯏꯕ ꯂꯥꯛꯇꯣꯏꯅꯦ ꯊꯗꯗꯤ ꯅꯣꯏꯁꯨ ꯀꯨꯅ ꯂꯩꯕꯅꯤꯅ ꯑꯃꯨꯛ ꯆꯠꯊꯣꯛ ꯆꯠꯁꯤꯟꯁꯤ ꯅꯨꯡꯉꯥꯏꯔꯦ ꯇꯧ ꯃꯥꯟꯗꯕ
ꯑꯗꯨꯣꯅꯅ ꯑꯗꯨꯒꯤ ꯄꯩꯁꯥ ꯇꯥꯜꯂꯒ ꯍꯥꯎꯁꯤꯡ ꯂꯣꯟ ꯂꯥꯛꯇ꯭ꯔꯤꯐꯥꯎ ꯄꯩꯁꯥ ꯇꯥꯜꯂꯒ ꯈꯔ ꯈꯔ ꯄꯨꯊꯣꯂꯒ ꯐꯖꯅ ꯁꯦꯝꯁꯤꯔꯥ ꯈꯟꯕ ꯈꯨꯝꯁꯨ ꯈꯔ ꯆꯐꯨꯒꯨꯝꯕ ꯀꯔꯤ ꯀꯔꯤꯅꯣ ꯊꯝꯅꯤꯡꯉꯥꯏ ꯃꯊꯛꯇ ꯥꯡ ꯍꯥꯡꯍꯟꯕꯤꯔꯒ ꯃꯈꯥꯗ ꯃꯈꯥꯗꯅ ꯑꯩꯅ ꯆꯦꯛꯅ ꯄꯔꯦꯡ ꯇꯧꯔꯒꯪꯀꯂꯤꯁꯔ ꯁꯤ ꯑꯩꯈꯣꯏ ꯈꯨꯟꯗ ꯂꯩꯕ ꯈꯣꯏꯒꯤ ꯌꯨꯝꯗꯣ
ꯎꯝ
ꯋꯤꯇꯤꯡꯁꯦꯠ ꯃꯊꯥꯛꯛꯇ ꯂꯩꯕ ꯀꯤꯆꯟꯒꯤ ꯃꯈꯑꯣꯣꯡꯗꯣ ꯈꯪꯕ꯭ꯔꯥ ꯍꯧꯗꯣꯡ ꯈꯣꯏꯒꯤ ꯌꯨꯝꯗꯣ ꯃꯣꯏꯒꯤ ꯀꯤꯠꯆꯟ ꯆꯦꯛꯅ ꯑꯗꯨꯝꯃꯛꯀ ꯔꯥꯎꯟ ꯇꯧꯋꯗꯅ
ꯑꯥ ꯁꯁ
ꯑ
ꯍꯪꯗꯣꯡꯒ ꯏ ꯎꯅ ꯇ ꯍꯣꯏ ꯐꯩꯌꯦ ꯃꯣꯏ ꯃꯣꯏꯒꯤ ꯆꯥꯛꯀꯨꯝ ꯔꯣꯝꯁꯨꯀꯣ
ꯎꯝ ꯑꯗꯨꯃꯥꯏꯅ ꯇꯧꯁꯤꯔꯥ ꯈꯟꯕ ꯑꯗꯨꯒ ꯑꯗꯨꯗ ꯑ ꯁꯤꯡꯗꯣ ꯆꯦꯛꯛꯇ ꯅ ꯐꯅꯤꯡꯉꯥꯏ ꯍꯥꯏꯅ ꯈꯟꯕ ꯑꯗꯣ ꯃꯗꯗꯤ ꯃꯅꯤꯡꯗꯗꯤ ꯇꯤꯟ ꯅꯂꯥ ꯑꯃ ꯂꯩꯕꯀꯣ ꯑꯗꯨꯔꯣꯝꯗ ꯀꯤꯠꯆꯟ ꯁꯥꯕ ꯆꯥꯛꯈꯨꯝ ꯁꯥꯕ ꯏꯁꯤꯡ ꯆꯠꯅꯤꯡꯉꯥꯏꯗ
ꯎ
ꯑꯗꯨꯒ ꯈꯪꯗꯦꯅꯦ ꯑꯁ ꯌꯨꯝ ꯄꯥꯟꯕꯁꯦ ꯏꯔꯨꯅꯤꯉꯥꯏ ꯃꯄꯥꯟ ꯊꯣꯛꯅꯤꯡꯉꯥꯏꯁꯨ ꯁꯥꯅꯤꯡꯒꯅꯤ
ꯍꯣꯏ
ꯌꯥꯝ ꯂꯩꯔꯤ ꯍꯧꯖꯤꯛ ꯏꯂꯥꯏ ꯂꯥꯏꯅ ꯈꯟꯕ ꯋꯥꯅꯤ ꯁꯤꯗꯗꯤ ꯃꯤꯁꯇ꯭ꯔꯤ ꯆꯥꯔꯖꯁꯦ ꯇꯥꯡꯕ꯭ꯔꯥ ꯇꯥꯡꯕ꯭ꯔꯥꯁꯨ ꯈꯪꯗꯦ
ꯇꯥꯡꯉꯝꯒꯅꯤ ꯀꯩꯅꯣꯝꯇꯪ ꯐꯤ ꯁꯨꯕ ꯇꯥꯡ ꯇꯧꯕꯁꯨ ꯃꯌꯥꯝ ꯂꯧꯋꯤꯗꯨꯗꯤ
ꯑꯗꯨꯒꯤꯅꯦꯕ ꯑꯗꯨꯒꯤ ꯃꯤꯁꯇ꯭ꯔꯤ ꯆꯥꯔꯖ ꯆꯪꯉꯅꯤ ꯄꯣꯠꯆ ꯆꯩ ꯂꯧꯒꯅꯤ ꯅꯨꯡ ꯁꯤꯃꯦꯟ ꯀꯔꯤ ꯀꯔꯤꯅ ꯂꯧꯒꯅꯤ
ꯎꯝ
ꯑꯗꯨꯒꯤ ꯑꯁ ꯍꯧꯖꯤꯛꯇꯤ ꯃꯥ ꯌꯨꯝ ꯄꯥꯜꯂꯦ ꯍꯥꯏꯕ ꯋꯥꯅꯤ ꯈꯟꯗꯤ ꯈꯜꯂꯝꯒꯅꯤ ꯑꯗꯨ ꯑꯣꯏꯔꯁꯨ ꯀꯣ
ꯎꯝ
ꯐꯨꯜ ꯈꯟꯊꯣꯛꯄ ꯉꯝꯗꯕ ꯑꯗꯨ ꯇꯧꯔꯗꯤ ꯑꯗꯨ ꯐꯒꯅꯤ ꯑꯁꯤ ꯍꯣꯠꯅꯒꯦ ꯍꯥꯏꯕꯗꯤ ꯊꯋꯥꯏ ꯆꯪꯅ ꯑꯃ ꯂꯩꯗꯅ ꯂꯩ ꯂꯩꯗꯤ ꯂꯩ ꯑꯗꯨ ꯑꯗꯨ ꯑꯣꯏꯔꯁꯨ ꯑꯣ ꯍꯦꯛ ꯅꯨꯄꯤ ꯊꯤꯈ꯭ꯔꯕꯤ ꯑꯗꯨ ꯃꯇꯝꯗꯨ ꯃꯥ ꯌꯥꯒꯅꯤ ꯈꯔ ꯇꯥꯕ ꯋꯥꯅꯦꯕ ꯅꯍꯥꯟꯗꯒꯤ ꯇꯥꯔꯒ ꯒꯌꯥꯟ ꯒ꯭ꯌꯥꯟ ꯇꯥꯔꯒ ꯂꯩꯔꯗꯤ ꯈꯔ ꯃꯤꯠ ꯄꯥꯡꯒꯗꯕ
ꯈꯪꯗ꯭ꯔꯦ ꯈꯪꯗ꯭ꯔꯦ
ꯑꯗꯨꯒꯤ ꯑꯩꯅ
ꯊꯣꯛꯄ ꯊꯣꯛꯄ ꯇꯧꯖꯅꯤꯗ
ꯑꯗꯨꯒꯤꯅꯦ ꯑꯗꯨꯒꯤ ꯏꯕꯥꯅꯤꯅ ꯍꯧꯖꯤꯛ ꯄꯅꯥꯗ꯭ꯔꯗꯤ ꯀꯅꯥꯁꯨ ꯃꯇꯦꯡ ꯄꯥꯡꯉꯔꯣꯏꯕ ꯑꯗꯨꯃꯛꯇ ꯂꯩꯅꯤꯡꯉꯥꯏ ꯄꯩꯁꯥ ꯄꯤꯌꯑꯣ ꯍꯥꯏꯔꯁꯨ ꯄꯤꯅꯤꯡꯗꯦ ꯆꯦꯛꯑꯞ ꯆꯠꯀꯅꯤ ꯄꯩꯁꯥ ꯄꯤꯌꯣ ꯍꯤꯗꯥꯛ ꯂꯩꯅꯤꯡꯉꯥꯏ ꯍꯥꯏꯔꯁꯨ ꯄꯩꯁꯥ ꯂꯩꯇꯦ ꯀꯔꯤ ꯄꯩꯁꯥꯅꯣ ꯑꯁꯤ ꯑꯁꯤ ꯍꯞꯄꯥꯗ ꯆꯠꯂꯅꯤ ꯗꯦꯠ ꯊ꯭ꯔꯤꯗ
ꯑꯣ ꯑꯗꯨ ꯆꯠꯂꯗꯤꯌꯦꯣꯝ ꯍꯥꯎ ꯂꯩꯇ꯭ꯔꯦꯁ ꯀꯞ
ꯍꯥꯥ
ꯑꯗꯨ ꯑꯗꯨꯗꯣ ꯆꯠꯂꯗꯤ ꯑꯔꯣꯏꯕ ꯑꯣꯏꯔꯦ
ꯈꯪꯗꯦ ꯃꯣꯏ ꯄꯣꯛꯂꯝꯗꯥꯏꯗ ꯂꯥꯛꯑꯣ ꯍꯥꯏꯗꯣꯏꯔꯥ ꯑꯃꯨꯛꯀ ꯍꯌꯦꯡ ꯑꯗꯨ ꯅꯨꯃꯤꯠꯇ ꯆꯠꯂꯤ ꯈꯪꯒꯅꯤ
ꯎꯝ
ꯑꯗꯨꯒ ꯁꯤ ꯑꯁꯤ ꯗꯦꯠ ꯃꯣꯏꯅ ꯏꯔꯤꯁꯦ ꯇ꯭ꯋꯦꯟꯇꯤ ꯐꯥꯏꯚꯇ ꯏꯕꯤꯕꯀꯣ ꯀꯨꯟ ꯃꯉꯥꯗ ꯏꯕꯤꯌꯦꯕꯀꯣ ꯏꯗꯤ ꯏꯕꯤꯌꯦ ꯑꯗꯨ ꯑꯣꯏꯔꯁꯨ ꯃꯣꯏꯅ ꯑꯁꯤ ꯅꯨꯃꯤꯠ ꯑꯃꯨꯛꯀ ꯂꯥꯛꯑꯣ ꯍꯥꯏꯗꯨꯔꯥ ꯇ ꯄꯆꯥꯏꯁꯨ ꯔꯦꯗꯤ ꯇꯧꯕ ꯀꯩꯁꯥ ꯁꯦꯝ ꯁꯥꯕꯁꯨ ꯂꯣꯏꯗ꯭ꯔꯤ
ꯎꯝ
ꯀꯔꯤ ꯀꯔꯤ ꯄꯨꯗꯣꯏꯅꯣ ꯍꯥꯏꯕꯁꯨ ꯈꯪꯗꯦ ꯑꯩꯗꯤ ꯑꯁ ꯐꯅꯦꯛꯅ ꯀꯌꯥ ꯄꯨꯔꯤ ꯀꯣꯟꯅꯒꯅꯤ
ꯎꯝ ꯇꯅ ꯇꯅ ꯑꯣ ꯈꯪꯗ
ꯁꯨ ꯑꯁ ꯑꯗꯨꯨꯃꯥꯏꯅ ꯑꯗꯨꯃꯥꯏꯅ ꯍꯥꯏꯗꯕꯒꯤ ꯈꯪꯗꯕꯒꯤꯁꯨ
ꯎꯝ ꯑꯗꯣ ꯍ ꯀꯅꯝ ꯑꯉꯥꯡ ꯑꯉꯥꯡ ꯄꯣꯠꯀꯤ ꯂꯣꯏꯅ ꯂꯧꯈ꯭ꯔꯕ ꯅꯍꯥꯟꯋꯥꯠꯄꯁꯤꯡꯗꯨꯗꯤ ꯑꯃꯨꯛ ꯂꯧꯗ꯭ꯔꯦ
ꯂꯧꯗ꯭ꯔꯦ ꯄꯩꯁꯥ ꯂꯩꯇ꯭ꯔꯦ ꯂꯧꯗ꯭ꯔꯦ ꯀꯔꯤ ꯀꯔꯤ ꯂꯧꯗꯣꯏꯅꯣ ꯍꯥꯏꯕꯁꯨ ꯈꯪꯗ꯭ꯔꯦ ꯒ꯭ꯌꯥꯟ ꯇꯥꯗꯔꯦ
ꯎꯝ
ꯑꯁ ꯁꯨꯔꯒꯗꯤ ꯂꯣꯏ ꯊꯝꯃꯦ ꯀꯩꯅꯣꯝꯗꯤ ꯇꯧꯗ꯭ꯔꯤ ꯇꯥꯇꯔꯤ ꯑꯩ ꯔꯟꯗꯗꯤ ꯇꯧꯗ꯭ꯔꯦ ꯇꯧꯕ ꯍꯩꯇꯦ ꯍꯥꯏꯕ ꯉꯥꯛꯇ
ꯎꯝ ꯄꯪꯇꯥꯎ ꯇꯧꯑꯣꯣ ꯀꯩꯁꯨ ꯇꯧꯕ꯭ꯔꯣ
ꯂꯩꯕ꯭ꯔꯥ ꯍꯥꯏꯔꯁꯨ ꯂꯩꯕ꯭ꯔꯥ ꯂꯩꯇꯕ꯭ꯔꯥ ꯍꯥꯏꯕꯁꯨ ꯈꯪꯗꯦ ꯍꯥꯏ
ꯎꯝ
ꯑꯗꯣ ꯅꯣꯏ ꯌꯨꯝꯗ ꯂꯩꯇꯦ
ꯅꯍꯥꯟꯗꯤ ꯑꯃ ꯎꯕ ꯑꯗꯣ ꯌꯥꯕ ꯌꯥꯗꯕꯔꯁꯨꯣ ꯀꯝꯃꯦ
ꯎꯝ ꯣꯏ ꯏꯕꯥꯅꯤꯒꯤꯗꯣ ꯌꯨꯝꯗ ꯂꯩꯍꯧꯕ꯭ꯔꯥ ꯀꯃꯥꯏꯅ ꯇꯧꯕ꯭ꯔꯥ ꯏꯕꯥꯅꯤꯒꯤꯗꯣ
ꯌꯨꯝꯗ ꯄꯨꯔꯝꯒꯅꯤ ꯑꯗꯨꯗꯣ ꯈꯪꯗꯦꯅꯦ ꯑꯃꯥꯗ ꯄꯤꯊꯣꯛꯇꯨꯅꯀꯣ
ꯑ ꯈꯝꯗꯤ ꯖꯥꯖꯅꯦ ꯑ ꯃꯥꯁꯨ ꯂꯩꯈꯗꯥꯏꯅꯦ
ꯂꯩꯗꯤꯗꯃ ꯑꯗꯨꯗ ꯏꯌꯥꯡ ꯌꯥꯡꯒ ꯌꯥꯝ ꯐꯥꯏꯌꯦ
ꯑꯗꯣ ꯌꯨꯝꯗ ꯄꯨꯔꯛꯄꯒꯨꯝ ꯇꯧꯕꯒꯨꯝ ꯑꯩꯅ ꯈꯨꯝꯕꯀꯣ
ꯌꯨꯝꯗ ꯄꯨꯔꯛꯂꯃꯗꯤ ꯐꯩꯅꯦ
ꯀꯥꯎꯔꯤꯕ ꯈ꯭ꯔꯤꯁꯃꯥꯁ ꯃꯇꯝꯗ ꯑꯩ ꯐꯨꯔꯤꯠ ꯑꯃꯨꯕꯗꯣ ꯇꯧꯕꯒꯨꯝ ꯇꯧꯕ ꯑꯩꯅ ꯍꯨꯟꯕꯗ
ꯇꯋꯔꯗꯤ ꯅꯪꯅ ꯇꯛꯂꯗꯤ ꯂꯩꯔꯝꯒꯨꯅꯤꯗ ꯑꯩ ꯅꯍꯥꯟ ꯂꯥꯛꯑꯦ ꯃꯣꯏꯒꯤ ꯐꯤꯔꯣꯜ ꯀꯩꯅꯣꯝ ꯆꯦꯛ ꯇꯧꯋꯦꯕ
ꯑꯥ
ꯐꯤꯔꯣꯜꯁꯨ ꯂꯩꯇꯦꯅꯦ ꯃꯅꯨꯡꯗ ꯑꯜꯃꯦꯔꯥ ꯃꯅꯨꯡꯗ ꯋꯤꯟꯇꯔꯒꯤ ꯉꯛꯇ ꯊꯝꯕꯤꯔꯒ ꯂꯩꯅꯦ
ꯎꯝ
ꯑꯗ ꯃꯥꯒꯤ ꯐꯤꯔꯣꯜ ꯁꯝꯃꯔꯒꯗꯤ ꯑ ꯃꯊꯛꯇ ꯊꯝꯕ ꯑꯩꯅ ꯕꯤꯁꯥꯜ ꯆꯠꯂꯒ ꯇꯥꯕꯜ ꯃꯤꯌꯥꯝ ꯂꯩꯔꯛꯂꯒ ꯀꯩꯅꯣꯝ ꯀꯂꯔꯗꯣ ꯍꯪꯒꯥꯝ ꯃꯆꯨꯒꯤ ꯀꯂꯔꯗꯣ
ꯑꯥ
ꯑꯃꯁꯨ ꯂꯩꯔꯝꯗꯦ ꯑꯩꯅ ꯑꯗꯨ ꯅꯨꯃꯤꯠꯇ ꯁꯥꯃꯟꯕꯒꯤ ꯇꯋꯦꯜ ꯁꯦꯠꯀꯦ ꯍꯥꯏꯔ ꯇꯧꯕ ꯑꯗꯣ ꯑꯗꯨ ꯅꯨꯅꯥꯄꯤ ꯑꯃꯒꯤ ꯕ꯭ꯂꯨꯒ ꯑꯉꯧꯕ ꯆꯠꯄꯗꯣ
ꯎꯝ
ꯑꯗꯨꯒꯨꯝꯕꯗ ꯊꯝꯂꯝꯃꯦ
ꯎꯝ ꯅꯨꯡꯉꯥꯏꯇꯕꯗꯣ
ꯎ ꯅꯨꯡꯉꯥꯏꯇꯕ ꯀꯪꯕ ꯌꯥ ꯀꯪꯍꯟꯕ ꯌꯥꯗꯕꯗꯣ ꯁꯝ ꯀꯪꯍꯟꯕ ꯌꯥꯗꯕꯒꯤ ꯐꯤꯒꯤꯗꯨ
ꯑꯗꯣ ꯍꯪꯒꯥꯝ ꯃꯆꯨꯒꯤꯗꯣ ꯑꯩꯗꯣ ꯄꯥꯝꯕꯅꯦꯕ ꯋꯥ ꯑꯗꯨꯣꯃ ꯄꯥꯏ ꯈꯣꯠꯄꯒꯤ ꯑꯩꯅ ꯄꯥꯏꯅꯤꯡꯗꯕꯅꯤꯕ ꯑꯗꯨꯗ ꯃꯨꯗꯤ ꯌꯥꯝ ꯄꯥꯝꯕꯅꯦꯕ
ꯑꯩꯁꯨ ꯈꯔꯤꯁꯔꯥ ꯁꯤꯖꯤꯟꯅꯕꯗꯤ ꯑꯗꯨꯅ ꯈ꯭ꯔꯤꯁꯔ ꯃꯆꯨꯗ ꯅꯨꯡꯉꯥꯏꯕ ꯑꯉꯥꯎꯕꯗꯤ ꯈꯔ ꯅꯨꯡꯉꯥꯏ
ꯑꯉꯧꯕꯗꯣ ꯑꯩ ꯄꯨꯕꯅꯦꯕꯀꯣ ꯑꯗꯨꯗꯤ
ꯃꯥꯅꯁꯨ ꯑꯗꯨꯝ ꯄꯥꯈꯪ ꯃꯥꯜꯅꯦ ꯍꯥꯏꯔꯁꯨ ꯂꯩꯇꯕ ꯀꯔꯤꯁꯨ ꯂꯩꯇꯕ ꯑꯗꯨꯒꯤ ꯑꯁ ꯍꯣꯏ ꯍꯣꯏ ꯍꯥꯏꯔꯒ ꯄꯤꯕꯤꯕꯅꯦꯕ
ꯎꯝ ꯍꯪꯦꯟꯅ ꯄꯩꯁꯥ ꯀꯩꯅꯣ ꯅꯍꯥꯟ ꯀꯩꯅꯣꯝ ꯀꯨꯝꯍꯩ ꯃꯇꯝꯗ ꯐꯤꯔꯣꯜ ꯂꯩꯌꯣ ꯍꯥꯏꯔꯒ ꯂꯧ ꯆꯕꯒꯤ ꯐꯤꯔꯜꯒꯨꯝꯕ ꯂꯩꯔꯛꯄꯗꯣ ꯃꯌꯥꯝ ꯄꯩꯁꯥ ꯄꯤꯌꯦ ꯍꯥꯏꯔ ꯅꯨꯄꯤꯒꯤꯁꯨ ꯐꯥꯔꯦꯔꯒ ꯈꯔ ꯍꯣꯡ ꯍꯣꯡ ꯂꯩꯔꯒ ꯃꯥꯒꯁꯨ ꯈꯔ ꯂꯧꯔꯝꯒꯅꯤ ꯁꯣꯏꯗ꯭ꯔꯦ
ꯎꯝ ꯀ ꯀꯗꯤ ꯀꯔꯤꯅ ꯃꯇꯔꯥ ꯑꯗꯨ ꯃ ꯇꯝꯗꯣ
ꯌꯨꯝ ꯂꯥꯛꯀꯗꯕ ꯅꯨꯃꯤꯅꯤꯅꯦ ꯀꯩꯅꯣꯝꯃ ꯃꯇꯝꯅꯤꯅꯤꯅꯦ ꯀꯨꯝꯍꯩ ꯂꯥꯛꯀꯗꯕ